ꯎꯝ ꯅꯨꯡꯉꯥꯏꯔꯒꯦ
ꯆꯥꯛꯁꯤꯡ ꯆꯥꯔꯕ ꯅꯪꯕꯣ
ꯆꯥꯛ ꯆꯥꯔꯦ ꯗꯥꯗꯤ ꯆꯥꯕꯤꯔꯕ
ꯑꯣ ꯑꯩꯁꯨ ꯆꯥꯔꯦ ꯀꯔꯤ ꯃꯊꯦꯜ ꯆꯥꯔꯕꯣ
ꯏ ꯋꯥꯂ
ꯑꯣ ꯉ ꯊꯣꯡꯉꯅꯣ
ꯆꯥꯛꯁꯦ ꯉꯁꯤꯗꯤ ꯑꯩꯅ ꯑꯗꯨꯝ ꯊꯣꯡꯉꯦ
ꯑꯣ ꯀꯅꯠꯇꯔꯂꯅꯣ
ꯌꯦꯟꯗꯦꯝ ꯇꯧꯔꯦ ꯑꯗꯨꯒ ꯃꯪꯒꯟ ꯇꯧꯔꯦ ꯏꯔꯣꯝꯕꯗꯣ ꯍꯃꯥꯏꯟ ꯂꯣꯜ ꯑꯣꯖꯥꯗꯤ ꯀꯩ ꯆꯠꯃꯤꯔꯒꯦ
ꯑꯣ ꯑꯩꯕꯨꯗꯤ ꯉꯁꯤ ꯀꯩꯅꯣ ꯆꯥꯏꯌꯦ ꯑꯩꯈꯣꯏꯒꯤ ꯔꯥꯖꯃꯥ ꯊꯣꯡꯉ ꯈꯪꯕ꯭ꯔꯥ ꯎꯝ ꯑꯗꯨ ꯑꯗꯨꯗꯣ ꯇꯔꯦ ꯑꯩꯈꯣꯏ ꯃ ꯊꯣꯡꯒ ꯁꯥꯒ ꯁꯥꯕꯒ ꯑꯈꯪ ꯌꯥꯝ ꯆꯥꯕ ꯌꯥꯗꯦꯗ
ꯎꯝ ꯁꯥꯔꯦ ꯍꯧꯖꯤꯒꯦ ꯁꯥꯕꯗꯤ
ꯎꯝ ꯗꯨꯀꯥꯟꯗ ꯁꯝꯃꯔ ꯆꯪꯕꯏꯀꯣ ꯐꯖ ꯁꯥꯕ ꯆ ꯆꯥꯛ ꯌꯦꯟꯁꯥꯡ ꯑꯞꯅ ꯍꯥꯎ ꯍꯥꯕ ꯀ ꯅꯣꯏꯗꯤ ꯀꯃꯥꯏ ꯀꯃꯥꯏ ꯇꯧꯔꯤꯒꯦ
ꯑꯗꯨꯝ ꯂꯩꯔꯤ ꯑꯩ ꯍꯧꯖꯤꯛꯛꯇꯖꯗꯤ
ꯑꯣ ꯑꯩꯁꯨ ꯑꯗꯨꯝ ꯂꯩꯔꯤꯗ ꯏꯐꯥꯎꯗꯤ ꯑꯗꯨꯝ ꯂꯩꯔꯤꯗꯣꯏꯅꯤ ꯑꯦ ꯑꯗꯨ ꯑꯣꯏꯔꯒ ꯅꯣꯏꯒꯤ ꯑꯃ ꯅꯃꯥꯟꯅꯕꯤ ꯔꯤꯌꯥꯗꯣ
ꯎꯝ
ꯍꯟꯇꯛ ꯂꯨꯍꯣꯡꯁꯨ ꯂ ꯇꯧꯗꯥꯏꯅꯦ
ꯎꯝ ꯍꯣꯡꯈ꯭ꯔꯦ
ꯑꯣ ꯅ ꯆꯠꯂꯨꯕ꯭ꯔꯣ
ꯂꯨꯍꯣꯡꯕꯗꯤ ꯆꯠꯍꯧꯗ꯭ꯔꯑꯦ ꯍꯖ ꯄꯣꯠꯇ ꯑꯣꯏꯅ ꯂꯣꯏꯁꯤꯟꯈ꯭ꯔꯦ
ꯑꯣ ꯀꯃꯥꯏ ꯀꯃꯥꯏꯅ ꯇꯧꯒꯦ ꯅꯨꯡꯉꯥꯏꯈꯤꯕ꯭ꯔꯣ
ꯑꯗꯨꯝ ꯅꯨꯡꯉꯥꯏꯈꯤ ꯍꯥꯏꯇꯥꯔꯦ ꯍꯥꯏꯗꯤ
ꯎ
ꯑꯗ ꯍꯧꯖꯤꯛꯀꯥꯟꯒꯤ ꯂꯨꯍꯣꯡꯕꯗ ꯇꯧꯅꯔꯤꯕ ꯃꯑꯣꯡꯁꯦ ꯑꯩꯈꯣꯏꯒꯤ ꯊꯥꯏꯅ ꯂꯩꯔꯝꯕꯗꯨꯒꯗꯤ ꯈꯔꯗꯤ ꯈꯦꯠꯅꯔꯦꯀꯣ
ꯑꯥ ꯑꯗꯨ ꯌꯥꯝ ꯈꯦꯠꯅꯔꯤꯗ
ꯁꯝꯅ ꯍꯥꯏꯔꯕꯗ ꯊꯥꯏꯔꯗꯤ ꯑꯩꯈꯣꯏ ꯀꯦꯛ ꯀꯛꯄ ꯈꯣꯠꯄꯁꯦ ꯀꯩꯁꯨ ꯆꯠꯅꯔꯝꯗꯦꯗꯅ
ꯎꯝ
ꯍꯧꯖꯤꯛꯀꯥꯟꯗꯤ ꯑꯗꯨꯗ ꯑꯃꯨꯛ ꯄꯨꯔꯥ ꯆꯠꯅꯕꯤ ꯑꯃ ꯑꯣꯏꯅ ꯌꯥꯎꯗꯕ ꯌꯥꯗꯕ ꯑꯃ ꯑꯣꯏꯅ ꯑꯃꯨꯛ
ꯍꯣꯏꯅꯦ ꯂꯨꯉꯗ ꯀꯦꯛ ꯂꯨꯍꯣꯡ ꯃꯥꯡꯗ ꯍꯥꯏꯇꯥꯔꯦꯅꯦ ꯀꯦꯛ ꯀꯛꯄꯤ ꯀꯥꯏ ꯇꯧꯋꯤꯅ ꯍꯧ
ꯎꯝ ꯑꯗꯒꯤ ꯑꯩꯈꯣꯏꯒꯤ ꯈꯨꯗꯣꯞꯁꯤꯟꯅꯕꯤ
ꯎꯝ
ꯑꯗꯣ ꯑꯃꯨꯛ ꯍꯧꯖꯤꯛꯀꯥꯟꯗꯤ ꯑꯩꯈꯣꯏꯒꯤ ꯃꯩꯇꯩꯒꯤ ꯆꯠꯅꯕꯤꯁꯦ ꯀꯟꯅꯤꯡꯕ ꯃꯤꯑꯣꯏꯁꯤꯡꯅꯗꯤ ꯑꯗꯨꯗꯣ ꯑꯃꯨꯛ ꯊꯤꯖꯤꯟꯕꯒꯤ ꯊꯕꯛ ꯑꯃ ꯄꯥꯏꯈꯠꯂꯛꯏꯁꯦ ꯁꯤꯁꯦ ꯐꯩꯌꯦꯅ ꯈꯜꯂꯤꯀꯣ ꯑꯗꯨꯗ
ꯂꯨꯍꯣꯡꯕꯁꯦ ꯑꯉꯝꯕ ꯃꯤꯁꯨ ꯂꯩ ꯑꯁ ꯄꯩꯁꯥ ꯄꯥꯏꯕꯤꯅ ꯄꯥꯏꯕ ꯃꯤ ꯇꯧꯖꯈ꯭ꯔꯦꯗꯅ ꯑꯗꯣ ꯄꯥꯏꯕ ꯃꯤ ꯇꯧꯕ ꯍꯥꯏꯁꯦ ꯑꯗꯨꯝ ꯂꯣꯏꯅ ꯃꯇꯧ ꯇꯝꯅꯩꯑꯦꯕ
ꯎꯝ
ꯑꯗꯨꯗ ꯍꯌꯦꯡꯋꯥ ꯏꯃꯨꯡꯗ ꯌꯥꯝꯅ ꯑꯋꯥꯕ ꯑꯃꯨꯛ ꯄꯨꯕ ꯍꯥꯏ ꯇꯗꯦ ꯑꯗꯨ ꯃꯌꯥꯝꯒꯤ ꯉꯝꯅꯕ ꯆꯠꯅꯕꯤ ꯆꯠꯅ ꯍꯣꯠꯅꯕꯗ
ꯑꯗꯨꯒꯤ ꯍꯥꯏꯔꯨꯔꯗꯤ ꯑꯩꯈꯣꯏ ꯃꯩꯇꯩꯒꯤ ꯌꯥꯝ ꯐꯕ ꯑꯃꯅ ꯌꯥꯔꯤꯈꯩꯗꯤ ꯑꯩꯈꯣꯏ ꯃꯩꯇꯩ ꯐꯨꯔꯨꯞꯀꯤ ꯆꯠꯅꯕꯤꯁꯤꯡꯁꯦ ꯀꯟꯈꯠꯅꯕꯗ ꯑꯗꯨꯝ ꯍꯣꯠꯇꯤ ꯍꯣꯠꯅꯖꯩꯀꯣ
ꯍꯣꯏ ꯑꯗꯨ ꯑꯗꯨ ꯆ
ꯁꯝꯅ ꯍꯥꯏꯔꯕꯗꯤ ꯑꯩꯈꯣꯏꯒꯤ ꯂꯥꯏ ꯍꯔꯥꯎꯕꯗ ꯍꯥꯏꯔꯣ ꯑꯩꯗꯤ ꯂꯥꯏ ꯍꯔꯥꯎꯕ ꯄꯥꯡꯊꯣꯛꯄ ꯄꯁꯦ ꯌꯥꯝ ꯐꯩꯌꯦꯅ ꯈꯂꯦ ꯗꯗꯥꯗꯤ ꯀꯩ ꯈꯟꯒꯦ
ꯑꯩꯁꯨ ꯈꯜꯂꯤ ꯂꯥꯏ ꯍꯔꯥꯎꯕꯤ ꯍꯥꯏꯔꯗꯤ ꯑꯩꯈꯣꯏꯒꯤ ꯅꯥꯠꯀꯤ ꯆꯠꯅꯕꯤ ꯀꯌꯥ ꯉꯥꯡꯅꯕ ꯍꯥꯏꯇꯥꯔꯦꯅꯦ ꯌꯥꯝ ꯃꯇꯦꯡ ꯃꯥꯥꯡꯉꯦꯕ
ꯍꯥꯏꯗꯤ ꯑꯩꯈꯣꯏꯒꯤ ꯊꯥꯏꯅꯒꯤ ꯃꯌꯥꯝ ꯑꯃ ꯑꯩꯈꯣꯏꯒꯤ ꯂꯥꯏ ꯍꯔꯥꯎꯕꯁꯤ ꯎꯕ ꯐꯪꯉꯤꯗꯅ ꯁꯝꯅ ꯍꯥꯏꯔꯕꯗ ꯑꯩꯈꯣꯏꯒꯤ ꯃꯨꯛꯅꯥ ꯁꯥꯟꯅꯕꯕꯨ ꯑꯣꯏꯔꯣ ꯑꯗꯒꯤ ꯑꯩꯈꯣꯏ ꯃꯩ ꯇꯩꯒꯤ ꯖꯒꯣꯏ ꯑꯗꯒꯤ ꯑꯩꯈꯣꯏ ꯃꯩꯇꯩꯒꯤ ꯗ꯭ꯔꯦꯁ ꯁꯝꯅ ꯍꯥꯏꯔꯕ ꯐꯤꯖꯣꯜꯁꯤꯡꯁꯦ
ꯃꯥꯅꯤ
ꯎꯝ
ꯑꯗꯨꯅ ꯑꯩꯈꯣꯏꯅ ꯑꯗꯨꯝ ꯍꯥꯏꯗꯤ ꯑꯩꯈꯣꯏ ꯉꯥꯛꯁꯤꯜꯂ ꯊꯝꯖꯩꯅꯦ ꯏꯁꯥꯒꯤꯗꯣ
ꯎꯝ
ꯆꯠꯅꯕꯤ ꯃꯌꯥꯝ ꯂꯩꯔꯤ ꯑꯩꯈꯣꯏꯒꯤ ꯅꯨꯡꯒꯤ ꯑꯣꯏꯕ ꯋꯥꯍꯟꯊꯣꯛ ꯃꯌꯥꯝ ꯂꯩꯔꯤꯗꯅ
ꯂꯩ
ꯑꯩꯈꯣꯏꯅ ꯈꯪꯅꯕ ꯑꯗꯩꯗꯤ ꯑꯩꯈꯣꯏꯒꯤ ꯁꯝꯅ ꯍꯥꯏꯕꯗ ꯑꯩꯈꯣꯏꯒꯤ ꯆꯤꯡ ꯇꯝ ꯑꯃꯇꯅꯤ ꯑꯗꯣ ꯂꯥꯏꯔꯥꯎꯗ ꯂꯣꯏꯅ ꯎꯏꯌꯦꯕ ꯑꯈꯣꯏꯒꯤ ꯂꯥꯏ ꯍꯔꯥꯎ ꯇꯥꯡꯈꯨꯜ ꯁꯥꯕ ꯀ ꯌꯥꯎꯔꯤꯖꯦ
ꯌꯥꯎ
ꯑꯩꯈꯣꯏ ꯂꯣꯏꯅ ꯑꯗꯩ ꯑꯃꯇꯅꯤꯗꯣ ꯇꯥꯛꯏꯅꯦꯕ
ꯃꯥꯅꯦ ꯑꯗꯒꯤ ꯑꯩꯈꯣꯏ ꯃꯩꯇꯩꯒꯤ ꯑꯩꯈꯣꯏꯒꯤ ꯃꯁꯥꯒꯤ ꯂꯩꯖꯕ ꯐꯤꯖꯣꯜ ꯁꯝꯅ ꯍꯥꯏꯔꯕꯗ ꯐꯤꯒꯦ ꯐꯅꯦꯛꯀꯨꯝꯕ
ꯑꯥ
ꯑꯗꯒꯤ ꯔꯥꯅꯤ ꯐꯤꯒꯁꯦ ꯍꯧꯖꯤꯛꯇꯤ ꯑꯃꯨꯛ ꯑꯩꯈꯣꯏꯒꯤ ꯐꯦꯁꯟ ꯗꯤꯖꯥꯏꯟꯅꯔ ꯃꯌꯥꯝ ꯑꯃ ꯂꯩꯗꯅ
ꯃꯥꯅꯤ
ꯃꯣꯏꯅꯁꯨ ꯊꯥꯛ ꯑꯋꯥꯡ ꯑꯋꯥꯡꯕꯗ ꯄꯨꯈꯠꯂꯒ ꯑꯩꯈꯣꯏꯒꯤ ꯃꯣꯏꯒꯤ ꯁꯣ ꯊꯣꯛꯍꯟꯕꯒꯨꯝꯕ ꯃꯌꯥꯝ ꯇꯧꯋꯦ ꯁꯤꯅ ꯐꯩꯌꯦꯅ ꯈꯜꯂꯤꯀꯣ
ꯃꯥꯅꯦ ꯃꯥꯅꯦ ꯑꯩꯈꯣꯏꯒꯤ ꯏꯁꯥꯒꯤ ꯏꯅꯥꯠ ꯏꯌꯦꯛꯇꯣ ꯌꯣꯛꯈꯠꯆꯔꯤꯅꯤꯗꯅ ꯃꯌꯥꯝ ꯃꯥꯡꯗ ꯄꯨꯊꯣꯛꯄ ꯍꯥꯏꯁꯦ ꯑꯩꯈꯣꯏꯁꯨ ꯆꯥꯎꯈꯠ ꯆꯥꯎꯊꯣꯛꯆꯕ ꯑꯃꯅꯦꯕ ꯑꯩꯈꯣꯏꯒꯤ
ꯎꯝ ꯑꯗꯒꯤ ꯑꯇꯩ ꯖꯥꯇꯤꯒ ꯌꯦꯡꯅꯔꯨꯔꯗꯤ ꯑꯩꯈꯣꯏ ꯃꯩꯇꯩꯒꯤ ꯆꯠꯅꯕꯤꯁꯦ ꯌꯥꯝ ꯐꯖꯩꯌꯦꯅꯗꯤ ꯈꯜꯂꯦ ꯑꯩꯈꯣꯏꯒꯤ ꯏꯃꯨꯡ ꯃꯅꯨꯡꯗꯕꯨ ꯑꯣꯏꯔꯁꯨ ꯊꯛꯁꯤ ꯈꯥꯁꯤ ꯑ
ꯑꯩ ꯊꯧꯒꯂꯣꯟ ꯕꯦꯕꯥꯔ ꯑꯣ
ꯁꯝꯅ ꯍꯥꯏꯔꯕꯗ ꯑꯩꯈꯣꯏꯒꯤ ꯃꯇꯩ ꯎꯕꯗꯣ ꯀꯣꯛ ꯈꯨꯨꯝꯕ ꯃꯀꯨꯕꯣꯛ ꯎꯕꯗ ꯀꯣꯛ ꯈꯨꯨꯝꯕꯁꯦ ꯌꯥꯝ ꯐꯖꯩꯌꯦꯅ ꯈꯜꯂꯦꯕ ꯑꯩꯗꯤ
ꯃꯥꯅꯦ ꯃꯥꯅꯦ ꯑꯈꯣꯏ ꯔꯦꯁꯄꯦꯛꯇꯣ
ꯃꯥꯥꯅꯦ
ꯑꯦ ꯑꯩꯅ ꯈ꯭ꯋꯥꯏ ꯄꯥꯝꯖꯕ ꯍꯥꯏꯗꯤ ꯑꯩꯈꯣꯏꯒꯤ ꯑꯇꯩ ꯑꯇꯩ ꯑꯇꯣꯞꯄ ꯂꯝ ꯑꯝꯇ ꯍꯥꯏꯕꯗꯤ ꯖꯥꯇꯤ ꯑꯃꯇ ꯇꯧꯗꯦꯅ ꯈꯜꯂꯦ ꯁꯤꯒꯤ ꯊꯕꯛꯁꯦ ꯁꯝꯅ ꯍꯥꯏꯔꯕꯗ ꯑꯩꯈꯣꯏꯒꯤ ꯏꯌꯥꯝꯕ ꯈꯪꯗꯦ ꯑꯅꯧꯕ ꯈꯪꯗꯦ ꯑꯩꯈꯣꯏꯅ ꯈꯣꯡꯅ ꯈꯨꯠꯅ ꯁꯣꯛꯕ ꯃꯇꯝꯗ ꯑꯩꯈꯣꯏꯒꯤ ꯑꯗꯨꯝ ꯂꯥꯏꯕꯛ ꯀꯠꯄ ꯁꯦꯟꯅꯕꯤ ꯅꯇ꯭ꯔꯥ ꯁꯤ ꯌꯥ ꯁꯤꯅ ꯑꯩꯅ ꯀꯜꯂꯛꯆꯕ ꯍꯥꯏꯇꯥꯔꯦ ꯌꯥꯝ ꯑꯇꯩ ꯑꯇꯣꯞꯄ ꯆꯠꯅꯕꯤꯗ ꯑꯝꯇ ꯌꯥꯎꯗꯦꯕ ꯁꯤ
ꯃꯥꯅꯦ ꯑꯗꯨ ꯍꯥꯏꯔꯒ ꯑꯩꯅ ꯃꯄꯥꯟ ꯂꯝꯗ ꯂꯩꯔꯤꯀꯥꯟꯗ ꯑꯩꯅ ꯈꯣꯡꯗ ꯁꯣꯛꯎꯕ
ꯍ ꯍꯣꯏ ꯍꯣꯏ
ꯑꯩꯗꯤ ꯑꯩꯒꯤ ꯍꯩꯅꯕꯤꯗꯨꯒꯤ ꯍꯧꯅꯕꯤ ꯑꯣꯏꯅ ꯑꯩꯁꯦ ꯂꯥꯏꯕꯛ ꯀꯠꯂꯨꯕ ꯑ ꯃꯅꯦꯒ ꯑꯒ ꯌꯦꯡꯉꯤꯦ ꯃꯣꯏꯅ ꯀꯩꯅꯣꯗꯁꯨ ꯍꯪꯉꯤ ꯑꯩꯅ ꯑꯩꯈꯣꯏ ꯃꯩꯇꯩꯒꯤ ꯆꯠꯅꯕꯤꯅꯤ ꯈꯣꯠꯄꯅꯦ ꯀ ꯍꯥꯏ ꯑꯗꯨꯝ ꯃꯣꯏꯅ ꯃꯩꯇꯩꯒꯤ ꯆꯠꯅꯕꯤꯁꯦ ꯌꯥꯝ ꯐꯖꯩ ꯈꯣꯠꯂꯦ ꯀꯥꯏꯅꯒ ꯍꯥꯏꯔꯛꯄ ꯑꯣꯏꯁꯨ ꯑꯗꯨꯝ ꯌꯥꯎꯋꯦ
ꯍꯣꯏꯅꯦ ꯍꯣꯏꯅꯦ ꯑꯗꯨꯅꯤ ꯑꯩꯈꯣꯏꯒꯤ ꯈ ꯐꯖꯕ ꯆꯠꯅꯕꯤꯅꯦꯕ ꯁꯤꯗꯤ
ꯃꯥꯅꯤ
ꯝ ꯑꯩꯈꯣꯏꯒꯤ ꯂꯨ ꯊꯣꯡꯕ ꯂꯣꯏ ꯆꯨꯗꯦ ꯀꯕ ꯊꯕꯛꯅꯦꯕ ꯁꯤꯗꯤ
ꯃꯥꯅꯤ ꯍꯥꯏꯗꯤ ꯑꯩꯈꯣꯏ ꯃꯩꯇꯩꯒꯤꯗꯤ ꯑꯗꯨꯝ ꯍꯦꯛ ꯄꯣꯛꯂꯛꯄꯗꯒꯤ ꯊꯛꯆ ꯁꯤꯀꯥꯟꯁꯤꯗꯤ ꯑꯗꯨꯝ ꯏꯃꯨꯡ ꯃꯅꯨꯡꯗꯒꯤ ꯍꯧꯔꯛꯑꯒ ꯌꯥꯎꯔꯛꯄꯅꯤꯅ
ꯋꯥꯟ ꯑꯅ ꯀꯣꯏ ꯊꯣꯛꯄꯕꯦꯕꯅꯗꯕ ꯆꯂꯕꯤ ꯁꯁ꯭ꯔꯤ ꯁꯤ ꯊꯧꯒꯜꯕ ꯕꯕꯥꯔꯁꯤ ꯂꯣꯏꯅ ꯅꯤꯇꯤ ꯅꯤꯉꯣꯝꯗ ꯂꯣꯏ ꯂꯩꯔꯤꯛꯑꯕ
ꯎꯝ
ꯍꯧꯖꯤ ꯇꯕꯨꯈꯒ ꯃꯔꯥꯏ ꯆꯠꯊꯔꯛꯄꯣꯏ ꯋꯥꯅꯤ ꯑꯗꯨꯁꯨꯨ ꯀꯗꯔ ꯂꯩꯅ ꯄ꯭ꯔꯕꯤꯁ ꯁꯤ ꯇꯧꯅꯔꯤꯏꯦ
ꯇꯧꯅꯔꯦ ꯍꯣꯏ ꯎꯝ ꯑꯌꯥꯝꯕꯅ ꯑꯩꯈꯣꯏ ꯆꯠꯅꯕꯤ ꯀꯟꯁꯦ ꯍꯥꯏꯕ ꯃꯤ ꯃꯌꯥꯝ ꯑꯃ ꯊꯣꯛꯂꯛꯑꯕꯅꯤꯅ ꯑꯩꯈꯣꯏꯒꯤ ꯏꯌꯦꯛꯛꯇꯕꯨ ꯍꯥꯏꯔ ꯑꯩꯈꯣꯏ ꯃꯩꯇꯩ ꯃꯌꯦꯛ ꯀꯟꯕ ꯃꯌꯥꯝ ꯑꯃꯁꯨ ꯊꯣꯛꯂꯛꯑꯦꯗꯅ
ꯋꯥꯟ
ꯍꯥꯟꯅ ꯁꯝꯅ ꯍꯥꯏꯔꯕꯗ ꯑꯩꯈꯣꯏꯒꯤ ꯀꯩꯅꯣꯗꯒ ꯒꯨꯒꯜꯗꯒ ꯑꯩꯈꯣꯏꯒꯤ ꯃꯩꯇꯩ ꯃꯌꯦꯛꯀ ꯍꯥꯞꯄꯤꯔꯛꯏꯗꯤ ꯌꯥꯝ ꯐꯩꯌꯦꯅ ꯈꯜꯂꯦꯀꯣ
ꯃꯥꯅꯦ ꯌꯥꯝ ꯐꯩꯗ
ꯎꯝ ꯕꯦꯡꯒꯣꯂꯤ ꯁꯨꯝ ꯁꯤꯖꯤꯟꯅꯔꯝꯕꯗ ꯍꯧꯖꯤꯛꯇꯤ ꯏꯁꯥ ꯏꯌꯦꯛꯛꯇꯨꯅ ꯁꯤꯦꯡꯗꯣꯛꯑꯒ ꯁꯤꯖꯤꯟꯅꯔꯛꯑꯦꯗꯅ
ꯋꯥꯟ
ꯑꯗꯒꯤ ꯍꯧꯖꯤꯛ ꯑꯩꯅ ꯌꯥꯝ ꯌꯥꯝ ꯅꯨꯡꯉꯥꯏꯖꯕ ꯍꯥꯏ ꯇꯥꯔꯗꯤ ꯑꯩꯈꯣꯏꯅ ꯇꯝꯃꯛꯄ ꯃꯇꯝꯗꯗꯤ ꯑꯩꯈꯣꯏꯒꯤ ꯍꯤꯁꯇ꯭ꯔꯤ ꯇꯝꯃꯛꯄꯗ ꯑꯩꯈꯣꯏ ꯃꯅꯤꯄꯨꯔꯒꯤ ꯍꯤꯁꯇ꯭ꯔꯤꯁꯦ ꯌꯥꯎꯗꯦꯕ
ꯃꯥꯅꯤ ꯃꯥꯅꯤ ꯌꯥꯝ ꯌꯥꯎꯗꯦ
ꯇꯝꯃꯛꯏꯕꯁꯤꯡꯁꯤꯗꯗꯤ ꯃꯅꯤꯄꯨꯔꯒꯤ ꯍꯤꯁꯇ꯭ꯔꯤ ꯑꯗꯨꯝ ꯆꯦꯞꯇꯔ ꯑꯆꯧꯕ ꯑꯃ ꯑꯣꯏꯅ
ꯑꯗꯨ ꯌꯥꯝ ꯊꯤ ꯐꯩꯌꯦ ꯍꯥꯏꯗꯤ ꯁꯤ ꯌꯥꯎꯋꯤ ꯀꯥꯟꯅꯕ ꯍꯥꯏꯗꯤ ꯑꯩꯈꯣꯏꯒꯤ ꯃꯃꯥ ꯂꯩꯕꯥꯛ ꯅꯨꯡꯁꯤꯕꯒꯤ ꯂꯣꯟꯁꯦ ꯍꯥꯏꯗꯤ ꯑꯩꯒꯤ ꯏꯁꯥꯒꯤ ꯖꯥꯇꯤꯒꯤ ꯑꯩꯒꯤ ꯇꯨꯡ ꯂꯝꯁꯤꯗ ꯍꯥꯏꯇꯥꯔꯦꯅꯦ ꯂꯝꯕꯤ ꯃꯁ ꯁꯤꯕꯤꯅꯦꯕ ꯁꯤ ꯈꯪꯕ ꯍꯥꯏꯁꯦ
ꯎꯝ
ꯍꯥꯏꯗꯤ ꯑꯩꯈꯣꯏꯅ ꯁꯃꯥꯏꯗ ꯐꯠꯇꯦ ꯍꯥꯏꯕ ꯅꯠꯇꯕ ꯍꯤꯁꯇ꯭ꯔꯤ ꯇꯝꯕ ꯃꯇꯝꯗ ꯑꯩꯈꯣꯏꯅ ꯑꯇꯣꯞꯄ ꯃꯄꯥꯟꯜ ꯂꯩꯕꯥꯛꯀꯤ ꯃꯌꯥꯝ ꯇꯝꯕ ꯌꯥꯏꯕꯀꯣ ꯃꯌꯥꯝ ꯂꯧꯁꯤꯟꯕ ꯌꯥꯏꯑꯕꯀꯣ ꯅꯨꯡꯒ ꯑꯩꯈꯣꯏꯒꯤ ꯍꯤꯁꯇ꯭ꯔꯤꯁꯤꯗꯤ ꯍꯥꯏꯗꯤ ꯏꯇꯝ ꯇꯝꯕꯤꯗꯕ ꯍꯥꯏꯇꯥꯔꯦꯅꯦ ꯑꯗꯨꯗ ꯃꯃꯥ ꯂꯩꯕꯥꯛ ꯅꯨꯡꯁꯤꯕꯒꯤ ꯋꯥꯈꯜꯗꯣ ꯈꯔ ꯋꯥꯠꯂꯛꯑꯦꯕ ꯑ ꯁꯨꯃꯥꯏꯅ ꯇꯧꯕꯁꯦ ꯑꯗꯣ ꯍꯧꯖꯤꯛꯇꯤ ꯑꯗꯨꯃꯥꯏꯅ ꯑꯩꯈꯣꯏꯒꯤ ꯑꯩꯈꯣꯏ ꯃꯅꯤꯄꯨꯔꯔꯤꯒꯤ ꯑꯣꯏꯕ ꯃꯌꯥꯝ ꯇꯝꯕꯤꯔꯦꯕ ꯁꯤꯗꯗꯤ ꯑꯩꯈꯣꯏꯒꯤ ꯂꯝꯕꯤ ꯍꯥꯏꯇꯥꯔꯦꯅꯦ ꯑꯇꯣꯝ ꯂꯝꯆꯠꯇꯣ ꯂꯣꯏ ꯈꯪꯕ ꯉꯝꯃꯦꯕ ꯍꯣꯏ ꯏꯄꯥ ꯏꯄꯨꯅ ꯀꯃꯥꯏꯅ ꯍꯧꯔꯛꯏ ꯐꯂꯤꯗ
ꯎꯝ
ꯍꯧꯖꯤꯛ ꯃꯇꯝꯗ ꯁꯤ ꯌꯥꯝ ꯃꯔꯨ ꯑꯣꯏ ꯈ ꯂꯩꯩ ꯋꯥ ꯈꯥꯟꯗꯖꯦ
ꯃꯥꯅꯤ ꯃꯥꯅꯤ ꯑꯗꯒꯤ ꯑꯩꯅ ꯌꯥꯝ ꯊꯥꯒꯠꯅꯤꯡꯕ ꯍꯥꯏꯔꯒꯅ ꯍꯧꯖꯤꯛ ꯅꯧꯅ ꯅꯣꯡꯃ ꯄꯥꯟꯕꯗ ꯑꯉꯥꯡ ꯁ꯭ꯀꯨꯜ ꯀꯥꯕꯗ ꯑꯩꯈꯣꯏꯒꯤ ꯅꯨꯄꯥ ꯃꯆꯥꯁꯤꯡꯗꯨꯅ ꯈꯨꯗꯩ ꯆꯠꯍꯟꯕ ꯅꯨꯄꯤ ꯃꯆꯥꯥꯦꯅ ꯐꯅꯦꯛ ꯈꯍꯟꯕ ꯇꯧꯕꯁꯦ ꯁꯤꯁꯦ ꯌꯥꯝ ꯐꯩꯌꯦꯅ ꯈꯜꯂꯦꯀꯣ
ꯍꯣꯏ ꯌꯥꯝ ꯐꯩꯗ
ꯍꯧꯖꯤꯛꯀꯥꯟꯒꯤ ꯑꯉꯥꯡꯁꯤꯡꯁꯦꯀꯣ ꯍꯧꯖꯤꯛꯀꯥꯟ ꯑꯩ ꯑꯉꯥꯡꯁꯤꯡꯁꯦ ꯁꯝꯅ ꯍꯥꯏꯔꯕꯗ ꯈꯨꯗꯩ ꯁꯦꯠꯄ ꯍꯩꯇꯦ ꯍꯩꯇꯕꯗꯣ ꯅꯝꯗꯅ ꯁ꯭ꯀꯨꯜꯗ ꯆꯦ ꯍꯜꯂꯕ ꯑꯗꯨꯃꯥꯏꯅ ꯃꯣꯏꯗ ꯀꯃꯥꯏꯅ ꯁꯦꯛ ꯀꯅꯤ ꯍꯥꯏꯕꯒꯤ ꯇꯝꯕꯒꯤ ꯃꯑꯣꯡ ꯑꯃꯁꯨ ꯃꯣꯏꯅ ꯈꯪꯖꯔꯦꯗꯅ
ꯎꯝ ꯑꯩꯈꯣꯏꯗꯤ ꯆꯠꯅꯕꯤ ꯑꯩꯈꯣꯏꯒꯤ ꯃꯩꯇꯩꯒꯤ ꯑꯣꯏꯅ ꯆꯠꯅꯕꯤꯁꯤ ꯐꯖꯕ ꯐꯖꯕ ꯌꯥꯝ ꯂꯩꯈ꯭ꯔꯦꯗ
ꯃꯥꯅꯤ
ꯆꯠꯅꯗꯕꯤ ꯑꯩꯈꯣꯏꯒꯤ ꯍꯥꯏꯅꯤ ꯅꯤꯉꯣꯟ ꯆꯥꯛꯀꯧꯕꯒꯁꯦ ꯌꯥꯝꯗꯤ ꯐꯖꯕ ꯆꯠꯅꯕꯤꯅꯦꯕ
ꯎꯝ
ꯍꯥꯏꯗꯤ ꯆꯍꯤꯃꯨꯛꯇꯪ ꯑꯃꯨꯛꯇꯪꯅꯦꯕ ꯁꯤ ꯇꯧꯔꯤꯁꯦ
ꯑꯧ
ꯃꯕꯨꯡ ꯃꯧꯄ꯭ꯁꯤꯡꯅ ꯃꯥꯒꯤ ꯃꯆꯟ ꯃꯆꯦ ꯑꯣꯏꯕꯁꯤꯡꯕꯨ ꯆꯥꯛ ꯀꯧꯕꯤꯔꯒ ꯑꯩꯈꯣꯏꯒꯤ ꯍꯥꯏꯗꯤ ꯂꯩꯇ ꯂꯥꯏꯔꯗꯤ ꯑꯃ ꯊꯣꯛꯈ꯭ꯔꯦ ꯑꯗꯨꯒ ꯉꯝꯖ ꯉꯝꯖꯕ ꯈꯔ ꯀꯠꯄꯗꯣ ꯍꯥꯏꯕꯗꯤ ꯅꯨꯡꯁꯤꯅꯕꯩ ꯇꯥꯝ ꯌꯥꯝ ꯍꯦꯟꯒꯠꯂꯤꯗ ꯁꯤꯅꯕꯗꯣ ꯃꯆꯤꯟ ꯃꯧ ꯄꯥ ꯑꯣꯏꯕꯒꯤ ꯑꯩꯁꯤ ꯌꯥꯝ ꯄꯥꯏꯌꯦꯅ ꯈꯜꯂꯦ
ꯃꯥꯅꯦ ꯑꯗꯨꯁꯨ ꯐꯩ ꯑꯗꯨꯒ ꯑꯩꯅ ꯌꯥꯝ ꯅꯨꯡꯉꯥꯏꯖꯕ ꯍꯥꯏ ꯇꯥꯔꯗꯤ ꯑꯩꯈꯣꯏꯒꯤ ꯃꯅꯤꯄꯨꯔꯤ ꯖꯒꯣꯏ ꯔꯥꯁ ꯂꯤꯂꯥꯒꯨꯝꯕꯁꯦ ꯌꯣꯛꯈꯠꯅꯕ ꯑꯩꯈꯣꯏꯒꯤ ꯗꯥꯟꯁ ꯀꯣꯂꯦꯖ ꯃꯌꯥꯝ ꯑꯃ ꯂꯤꯡꯈꯠꯂꯤꯕ ꯁꯤꯁꯤꯁꯨ ꯐꯩ ꯍꯥꯏꯅꯗꯤ ꯈꯜ ꯂꯦꯀꯣ
ꯑꯥ
ꯍꯥꯏꯗꯤ ꯃꯅꯤꯄꯨꯔꯁꯦ ꯑꯌꯥꯝꯕ ꯁꯛ ꯆꯥꯏꯁꯦ ꯑꯩꯈꯣꯏꯒꯤ ꯏꯁꯄꯣꯔꯠꯁ ꯑꯃꯗꯤ ꯑꯥꯔꯠ ꯑꯦꯟ ꯀꯜꯆꯔꯅꯅꯦꯕ
ꯋꯥ
ꯑꯗꯨꯅ ꯁꯤꯗꯩꯁꯤꯗ ꯑꯩꯈꯣꯏꯅ ꯑꯩꯈꯣꯏꯒꯤ ꯁꯔꯀꯥꯔꯁꯤꯁꯤꯅꯁꯨ ꯃꯣꯏꯁꯤꯗ ꯐꯖꯅ ꯃꯥꯏ ꯑꯣꯟꯁꯤꯟꯕꯤ ꯇꯥꯔꯦ ꯑꯩꯈꯣꯏ ꯃꯅꯤꯄꯨꯔꯁꯦ ꯌꯥꯝ ꯑꯋꯥꯡꯕ ꯊꯥꯛꯇꯧꯕ ꯈꯣꯠꯄ ꯉꯝꯅꯦꯅꯁꯨ ꯈꯟꯖꯩꯀꯣ ꯑꯩꯅ
ꯑꯗꯨ ꯃꯅꯤꯄꯨꯔ ꯑꯩꯈꯣꯏꯒꯤ ꯀꯂꯥ ꯁꯪꯁꯀ꯭ꯔꯤꯇꯤ ꯖꯒꯣꯏ ꯏꯁꯩ ꯑꯗꯨꯝ ꯂꯣꯏꯅ ꯂꯥꯛꯑꯕ ꯖꯥꯇꯤꯅꯤ ꯑꯩꯈꯣꯏꯁꯦ ꯍꯥꯏꯗꯤ ꯃꯅꯤꯄꯨꯔ ꯃꯁꯛꯇꯗ ꯑꯅꯝꯕꯅꯗꯤ ꯑꯩꯈꯣꯏꯒꯤ ꯁꯝꯅ ꯍꯥꯏꯔꯕꯗ ꯑꯥꯔꯠ ꯑꯦꯟ ꯀꯜꯆꯔꯅ ꯍꯥꯏꯅꯩꯗꯅ ꯑꯩꯈꯣꯏꯁ ꯁꯤꯅꯗꯤ ꯑꯅꯝꯕ ꯁꯛ ꯇꯥꯏꯅꯦꯕ ꯑꯩꯈꯣꯏꯁꯦ ꯑꯩꯈꯣꯏ ꯅꯥꯒꯤ ꯆꯠꯅꯕꯤꯁꯤ ꯌꯥꯝ ꯊꯤꯅ ꯊꯥꯏꯅꯗꯒꯤ ꯌꯥꯝ ꯊꯤꯅ ꯐꯖꯕ ꯄꯣꯠ ꯑꯃ ꯑꯣꯏꯌꯦꯕ ꯑꯩꯈꯣꯏꯁꯦ ꯍꯧꯖꯤꯛꯀꯥꯟ ꯑꯩꯈꯣꯏ ꯍꯧꯒꯠꯂꯛꯏꯕ ꯅꯍꯥꯔꯣꯟꯁꯤꯡꯁꯨ ꯃꯥꯡꯍꯟꯗꯅꯕ ꯍꯣꯠꯅꯒꯗꯕꯅꯦꯕ
ꯃꯥꯅꯦ ꯍꯣꯠꯅꯒꯗꯕꯅꯦ
ꯍꯥꯏꯗꯤ ꯖꯥꯇꯤ ꯑꯃ ꯆꯥꯎꯣꯛꯈꯠꯄꯗ ꯑꯩꯈꯣꯏꯒꯤ ꯅꯥꯠ ꯁꯪꯁꯀ꯭ꯔꯤꯇꯤ ꯌꯥꯝ ꯆꯪꯉꯦꯕ
ꯎꯝ
ꯍꯥꯏꯗꯤ ꯑꯩꯈꯣꯏꯒꯤ ꯁꯤꯚꯤꯂꯥꯏꯖꯦꯁꯟꯁꯦ ꯍꯥꯟꯅ ꯌꯥꯝꯅ ꯊꯤꯅ ꯑꯋꯥꯡꯕ ꯊꯥꯛꯇ ꯂꯩꯔꯝꯃꯤ
ꯎꯝ
ꯁꯤꯁꯤꯅ ꯑꯩꯈꯣꯏ ꯅꯍꯥꯔꯣꯜꯁꯤꯡ ꯂꯣꯏ ꯀꯥꯎꯅꯕ ꯑꯣꯏꯗꯅ ꯑꯗꯨꯅ ꯑꯩꯈꯣꯏꯒꯤ ꯆꯠꯅꯕꯤ ꯐꯤ ꯁꯥꯛꯁꯦꯠ ꯁꯤꯁꯦ ꯑꯗꯨꯝ ꯀꯥꯏꯍꯟ ꯗꯕꯤ ꯊꯝꯕ ꯍꯥꯏꯁꯦ ꯁꯤ ꯌꯥꯝ ꯃꯔꯨꯑꯣꯏꯌꯦꯅ ꯈꯜꯂꯦꯕ ꯑꯩꯗꯤ ꯇꯨꯡꯒꯤ ꯆꯠꯅ ꯌ ꯐꯠꯕꯤ ꯂꯩꯗꯅ ꯑꯩꯈꯣꯏꯒꯤ ꯃꯄꯥꯟ ꯂꯝꯒꯤ ꯍꯥꯏꯗꯤ ꯆꯅꯩ ꯃꯌꯥꯝꯁꯦ ꯐꯠꯇꯦ ꯐꯠꯇꯕꯐꯕꯗꯤ ꯂꯣꯏ ꯐꯩꯌꯦꯕꯀꯣ ꯑꯐꯕ ꯇꯝꯁꯤ ꯑꯗꯨꯒ ꯐꯠꯇꯕꯁꯨ ꯂꯣꯏ ꯂ ꯂꯧꯊꯣꯛꯈꯤꯕ ꯐꯩꯗꯅ ꯑꯗꯨꯒ ꯑꯩꯈꯣꯏꯒꯤ ꯂꯥꯏꯔꯤꯛ ꯆꯠꯅꯕꯤꯁꯤꯗꯤ ꯐꯠꯇꯕꯗꯣ ꯑꯃꯝ ꯇꯝꯕꯤꯅꯦꯕ ꯑꯩꯈꯣꯏꯗꯗꯤ
ꯎꯝ
ꯑꯗꯣ ꯑꯩꯈꯣꯏꯒꯤ ꯍꯧꯔꯤꯕ ꯅꯍꯥꯁꯤ ꯍꯛꯇ ꯑꯩꯅ ꯈꯟꯕꯗ ꯁꯤꯁꯤ ꯇꯥꯔꯗꯤ ꯃꯅꯤꯄꯨꯔꯁꯦ ꯌꯥꯝ ꯊꯤꯅ ꯆꯥꯎꯈꯠꯄ ꯂꯩꯕꯥꯛ ꯑꯣꯏ ꯌꯥꯏꯔꯕ ꯑꯩꯈꯣꯏꯁꯦ
ꯃꯅꯤꯆꯨꯝ
ꯑꯩꯅ ꯁꯤ ꯌꯥꯝ ꯄꯝꯖꯕ ꯍꯥꯏꯇꯔꯦꯅꯦ꯫
ꯎꯝ
ꯑꯗꯣ ꯑꯩꯈꯣꯏꯁꯨ ꯉꯁꯤ ꯅꯨꯡꯉꯥꯏ ꯅꯨꯡꯉꯥꯏꯕ ꯋꯥꯔꯤ ꯌꯥꯝ ꯁꯥꯔꯑꯦ ꯑꯗꯨꯗꯤ ꯅꯪ ꯗꯥꯗꯥ ꯑꯃꯨꯛ ꯀꯣꯟ ꯅꯑꯃꯨꯛ ꯀꯣꯟ ꯇꯧꯔꯒꯦꯀꯣ꯫ ꯋꯥꯔꯤ ꯑꯗꯨ ꯃꯔ ꯃꯔꯛꯇ ꯑꯗꯨꯝ ꯁꯥꯟꯅꯖꯦ ꯎ ꯐꯔꯦ ꯊꯝꯃꯦꯀꯣ ꯑꯗꯨꯗꯗꯤ
ꯍꯣꯏ ꯊꯝꯖꯔꯣ ꯊꯝꯖꯔꯣ꯫